ꯍꯜꯂꯣ ꯍꯜꯂꯣ ꯍꯜꯂꯣ ꯍꯜꯂꯣ ꯑꯥꯕ꯭ꯔꯣ ꯅꯪꯒꯤ ꯈꯣꯟꯖꯦꯜ ꯇꯥꯗꯦꯅꯦ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯏꯇꯥꯎ
ꯇꯥꯕ꯭ꯔꯣ
ꯑꯣ ꯇꯥꯏ ꯇꯥꯏ ꯑꯥ ꯀꯩꯗꯧꯔꯤꯕꯅꯣ
ꯑꯣ
ꯎꯝ ꯅꯪ ꯒꯤꯁꯦ ꯈꯔꯥ ꯏꯦꯠꯋꯥꯛ ꯅꯨꯡꯉꯥꯏꯇꯕ ꯃꯥꯜꯂꯤꯅꯦ
ꯍꯣꯏ ꯑꯗꯨꯒꯤ ꯃꯥꯜꯂꯦ ꯑꯩꯗꯤ ꯅꯪꯈꯣꯟ ꯇꯥꯏꯌꯦ ꯑꯗꯨꯒꯤ ꯅꯪꯉꯣꯟꯗ ꯅꯨꯡꯉꯥꯏꯇꯕꯒꯤꯔꯅ
ꯑ ꯑꯗꯨꯋꯅꯦ ꯅꯪꯈꯣꯟ ꯅꯪꯒꯤ ꯈꯣꯟꯖꯁꯦ ꯇꯥꯒꯨꯝ ꯇꯥꯗꯕꯒꯨꯝ ꯇꯧꯕꯀꯣ
ꯑꯣ
ꯀꯩꯗꯧꯔꯤꯕꯅꯣ ꯍꯧꯖꯤꯛꯇꯤ
ꯑ ꯀꯩꯁ ꯇꯧꯗꯗ ꯑꯗꯨ ꯍꯤꯞꯄꯒ ꯂꯩꯍ ꯇꯨꯝꯃꯒ ꯍꯧꯒꯠꯂꯒ ꯆꯥꯛ ꯆꯥꯕ ꯂꯣꯏꯔꯒ ꯑꯃꯨꯛꯀ
ꯑ ꯌꯥꯝ ꯉꯥꯜꯂꯦ ꯑꯥ ꯌꯥꯝ ꯉꯥꯜꯂꯦꯗꯅ ꯆꯥꯛ ꯆꯥꯕ꯭ꯔ
ꯍꯣꯏ ꯑꯩꯈꯣꯏꯗꯗꯤ ꯑꯗꯨꯝ ꯆꯥꯏꯑ ꯄꯨꯡ ꯇꯔꯦꯠ ꯃꯄꯥꯟꯗ
ꯑꯩ ꯀꯅꯠꯇꯥꯏ ꯇꯔꯦ
ꯀꯔꯤ
ꯑꯥ
ꯀꯦꯔꯤ ꯃꯈꯣꯟꯅ
ꯀꯩꯅꯣꯒꯤ ꯆꯥꯛ ꯀꯥꯞꯄꯒꯤꯅꯦ
ꯑ
ꯀꯔꯤ ꯀꯔꯤ ꯃꯊꯦꯜꯁꯑ
ꯑꯩꯗꯤ ꯑꯩꯣꯏꯗꯤ ꯀꯩꯅꯣꯁꯤ ꯌꯦꯟꯁꯥ ꯆꯥꯏꯌꯦ
ꯑꯁ ꯑꯗꯨꯗꯤ ꯍꯥꯎꯏꯅꯦ ꯌꯦꯟꯗꯦ
ꯍꯥꯎ ꯑꯗꯨꯝ
ꯅꯣꯏꯁꯨꯥꯛ ꯅꯣꯏꯁꯤ ꯆꯥꯛ ꯉꯟ ꯉꯟꯅ ꯆꯥꯕ ꯃꯥꯜꯂꯤꯅꯦ
ꯍꯣꯏ ꯑꯩꯈꯣꯏꯗꯗꯤ ꯆ ꯉꯜꯂꯦ ꯆꯥꯕ
ꯎꯝ ꯑꯩꯈꯣꯏꯗꯤ ꯊꯣꯡꯕ ꯍꯧꯗ꯭ꯔꯤꯅꯦ ꯍꯧꯩꯅ ꯊꯣꯡ ꯍꯦꯟꯅ ꯂꯩꯕ
ꯍꯣꯏ ꯇꯝꯄꯥꯛꯇ ꯂꯩꯕꯁꯤꯡꯗꯤ
ꯑ
ꯇꯧꯔꯤꯅꯤ
ꯉꯅꯨꯡꯆꯗꯤ ꯑꯗꯨꯝ ꯂꯩꯒꯔꯣ ꯌꯨꯝꯗ ꯊꯕꯛ ꯂꯩꯕ꯭ꯔꯥ ꯑꯗꯩ ꯁꯛꯀꯅꯤ
ꯑꯗꯨꯝ ꯏꯃꯥꯟꯅꯕꯤꯗ ꯆꯠꯂꯅꯤ ꯍꯧꯪ ꯇꯋꯥꯔꯒꯜꯂꯤ
ꯑꯣ
ꯅꯪꯗꯤꯦ
ꯑ ꯑꯗꯨꯝ ꯎꯝ ꯉꯁꯤꯁꯨ ꯑꯗꯨꯝ ꯌꯨꯝꯗ ꯂꯩꯔꯅꯤ ꯑꯗꯨꯝ ꯂꯩꯔꯒ ꯃꯔꯨꯞꯈꯨꯣꯏꯕꯨ ꯋꯥꯔꯤ ꯁꯥꯕ ꯅꯣꯛꯄ ꯑꯗꯨꯃꯥꯏꯅ ꯇꯧꯒꯅꯤꯗ ꯊꯕꯛ ꯂꯩꯇꯕꯅꯤꯅ
ꯆ
ꯆꯥꯛ ꯀꯟꯅ ꯍꯧꯔꯤꯕ ꯃꯥꯜꯂꯤꯅꯦ ꯆꯥꯛ ꯌꯦꯟꯁꯥꯡ ꯊꯣꯡꯍꯏꯕ ꯅꯪꯕꯣ
ꯑꯁ ꯆꯥꯛ ꯌꯦꯟꯁꯥꯡ ꯊꯣꯡꯕꯗꯗꯤ ꯌꯥꯝ ꯐꯩꯌꯦ ꯃꯤ ꯑꯇꯣꯞꯄꯅ ꯑꯁ ꯅꯪꯉ ꯅꯣꯏꯒꯤ ꯉꯔꯥꯡꯒꯤ ꯕ꯭ꯔꯤꯟꯖꯜ ꯑꯁꯥꯡꯕ ꯑꯃꯥꯡ ꯌꯦꯟꯁꯥꯡꯗꯣ ꯑꯃꯨꯛꯀ ꯌꯥꯝ ꯂꯩꯔꯤꯒꯦ ꯑꯃꯨꯛꯀ ꯆꯥꯗꯣꯏꯅꯦ
ꯅꯪꯛ ꯊꯣꯡꯕ꯭ꯔꯣ
ꯎꯝ ꯉꯔꯥꯡ ꯈꯔ ꯃꯔꯣꯛ ꯁꯥꯍꯟꯕ ꯑꯗꯨꯗꯒꯤ ꯏꯁꯄꯣꯛ ꯅꯨꯡꯉꯥꯏꯇꯣꯏꯅꯤ ꯁ ꯀꯣ ꯑꯩꯅ ꯊꯣꯡꯕ ꯑꯗꯨ ꯃꯔꯣꯛꯇꯣ ꯈꯤꯇꯪꯅꯦꯕ ꯃꯇ ꯈꯤꯇꯪ ꯍꯥꯞꯄꯅꯦ ꯑ ꯑꯗꯨ ꯑꯗꯒꯤ ꯐ꯭ꯔꯦꯁ ꯑꯣꯏꯕꯅꯦꯕ ꯌꯥꯝ ꯁꯥꯕ ꯆꯤꯡꯒꯤ ꯆꯤꯡꯗꯤꯒꯤ ꯃꯥꯜꯂꯦ ꯃꯣꯔꯣꯛꯁꯦ ꯆꯦꯡꯅꯤꯒꯤ ꯄꯣꯔꯣꯛ ꯃꯔꯣꯔꯣꯛ ꯃꯥꯜꯂꯤꯦ
ꯑꯗꯨ ꯈꯛꯇ ꯊꯣꯡꯉꯕ꯭ꯔꯅꯦ ꯑꯗꯨꯒꯤ ꯑꯇꯣꯞꯄꯗꯤ ꯊꯣꯡꯗ꯭ꯔꯣ
ꯑꯇꯣꯞꯄ ꯀꯩꯅꯣꯒꯤ ꯌꯦꯟꯂꯣꯝ ꯁ꯭ꯔꯥꯏꯠ ꯇꯥꯏ
ꯑꯣ
ꯍꯧꯖꯤꯛꯅ ꯌꯦꯔꯣꯝ ꯑꯃꯨꯛꯀ ꯐꯨꯠꯀꯗꯕ
ꯁꯥ ꯁꯥ ꯇ
ꯍꯥ
ꯊꯥ ꯏꯟꯖꯥꯡꯒꯨꯝ ꯊꯥ ꯌꯦꯟꯖꯥꯡꯒꯨꯝꯕꯗꯤ ꯆꯥꯗ꯭ꯔꯣ
ꯁꯥꯅ ꯁꯝ ꯆꯥꯕ ꯌꯥꯗꯦꯅꯦ ꯗꯤꯁꯇ꯭ꯔꯤꯛꯅ ꯆꯝꯊꯣꯡ ꯉꯥꯛꯇꯅꯦ ꯍꯟꯗꯛꯅ ꯆꯥꯒꯗꯕꯁꯦ
ꯑꯗꯨꯗꯤ ꯅꯪꯗꯤ ꯀꯩꯀꯩ ꯁꯦꯝꯕ ꯍꯥꯏꯕꯅꯦ ꯑꯗꯨꯗꯤ ꯌꯦꯔꯨꯝꯒꯨꯝꯕ ꯆꯥꯕꯗꯨꯗꯤ
ꯌꯦꯟꯗꯤ ꯑꯗꯨꯒꯤ ꯅꯣꯏꯒꯤ ꯌꯦꯟꯂꯣꯝꯁꯨꯀꯣ
ꯍꯣꯏ
ꯊꯥꯎ ꯌꯥꯝꯗꯕꯤꯗ ꯑꯗꯨꯝ ꯈꯤꯇꯪ ꯍꯥꯞ ꯕꯣꯏꯜꯒꯨꯝꯕꯀꯣ
ꯍꯣꯏ
ꯁꯃꯥꯏꯅ ꯆꯥꯕ
ꯑꯗꯨꯗꯤ ꯌꯦꯔꯨꯝ ꯌꯦꯔꯨꯝꯒꯨꯝꯕꯗꯤ
ꯎ ꯌꯦꯗꯣꯁꯨꯄꯨ ꯌꯥꯗꯦꯅꯦ
ꯍꯠ
ꯑꯗꯨꯒ ꯌꯥꯗꯕꯁꯨ ꯑꯗꯨꯝ ꯆꯥꯕꯅꯤꯗ
ꯌꯥꯗꯕꯣ ꯈꯛꯇꯪ ꯉꯥꯏꯔꯤꯗ
ꯎꯝ ꯎꯝ ꯁꯥꯁꯨ ꯆꯕ ꯌꯥꯗꯦ
ꯍꯣꯏ ꯊꯦꯡꯅ ꯆꯥꯕꯁꯨ ꯌꯥꯗꯦ ꯃꯇꯝ ꯑꯗꯨꯝ ꯆꯥꯒꯗꯕꯅꯦ ꯑꯗꯨꯒꯤ ꯍꯥꯎꯕꯅꯦ
ꯇꯥꯏꯅꯤꯡꯗꯣ ꯀꯩꯅꯣꯒꯤ ꯇ ꯆꯥꯕ ꯃꯇꯝꯗꯅꯤ ꯇꯁꯨ ꯆꯥꯒꯗꯕ ꯄꯨꯛꯁꯨ ꯑꯦꯛꯛꯇꯤꯗ ꯂꯥꯏꯕ ꯌꯥꯗꯦ ꯁꯥꯛ ꯂꯥꯛꯑꯝꯃꯗꯤ ꯑꯃꯨꯛ ꯁꯥꯥꯒꯗꯒ ꯄꯣꯛ ꯂꯥꯛꯑꯝꯕꯗꯤ ꯄꯛꯅꯕ ꯍꯧꯔꯅꯤꯕ
ꯍꯣꯏ ꯏꯁꯤꯡꯅ ꯁꯥꯥꯕ ꯌꯥꯝ ꯊꯛꯀꯗꯕꯅꯦꯒ ꯏꯁꯇ꯭ꯔꯤꯠ ꯂꯩꯕꯁꯤꯡꯗꯤ
ꯎꯝ ꯑꯌꯨꯛ ꯍꯧꯒꯠꯂꯒ ꯏꯁꯤꯡ ꯑꯁꯥꯕꯨꯗꯤ ꯊꯛꯇꯦ ꯑꯃꯨꯛꯀ ꯏꯁꯤꯡ ꯌꯥꯝ ꯌꯥꯝꯅꯗꯤ ꯊꯥꯏ
ꯑꯣ
ꯀꯩꯅꯣꯒꯤꯈꯣꯟꯗ ꯆꯠꯄ ꯃꯇꯝꯗ ꯑꯃꯨꯛꯀ ꯊꯀꯠ ꯐꯖꯕꯅꯤ ꯑꯁꯥꯕꯗꯣ ꯇꯄꯥꯛꯇꯗꯤ ꯍꯦꯟꯅ ꯁꯥꯔꯤꯗꯅ
ꯍꯣꯏ
ꯍꯧꯖꯤꯛꯁꯨ ꯑꯩꯁ ꯂꯩꯕ ꯌꯥꯗꯣꯏꯅꯤ ꯌꯥꯝ ꯁꯥꯕꯒꯤ ꯁꯥꯃꯟꯕꯒꯤ
ꯀꯩꯅꯅꯦ ꯑꯗꯨꯗꯤ ꯌꯥꯗ꯭ꯔꯤꯅꯦ ꯗꯣꯛꯇꯔ ꯌꯦꯡꯕ ꯆꯠꯇ꯭ꯔꯗꯤ ꯌꯥꯔꯣꯏ
ꯎꯝ ꯗꯣꯛꯇꯔꯁꯨ ꯌꯦꯡꯉꯤ ꯌꯦꯡꯉꯉꯒ ꯍꯧꯖꯤꯛ ꯍꯤꯗꯥꯛ ꯆꯥꯔꯒ ꯂꯩꯕꯅꯤ ꯏꯗꯛꯇꯕ ꯂꯣꯏꯗ꯭ꯔꯔꯤ ꯍꯤꯗꯥꯛꯁꯦ ꯏꯌꯥꯝꯕ ꯄꯩꯁꯥꯂꯦ ꯑꯃꯨꯛꯀ ꯂꯧꯒꯗꯕ ꯍꯤꯗꯥꯛꯁꯦ ꯎꯝ
ꯀꯅꯣ ꯌꯥꯝ ꯉꯁꯤ ꯆꯥꯛꯊꯦꯡꯅ ꯊꯣꯡꯉꯦꯅ ꯕꯣꯛ ꯌꯦꯡꯕꯒꯤꯔ
ꯑ ꯃꯔꯝ ꯑꯌꯨ ꯎ ꯎꯝ ꯑꯌꯨꯛ ꯑꯌꯨꯛ ꯄꯨꯡ ꯀꯩꯅꯣꯒꯤꯗꯣ ꯄꯨꯡ ꯑꯃ ꯃꯈꯥꯏꯒꯤꯗꯣ
ꯀꯅꯒ ꯍꯣ ꯍꯣ ꯍꯣꯏ ꯑꯩꯈꯣꯏꯒꯤ ꯌꯦꯡꯅꯤꯡꯕꯅꯦꯕ ꯑꯗꯨꯕꯨ ꯅꯨꯡꯁꯤꯠ ꯌꯥꯝ ꯀꯟꯕꯒꯤ ꯃꯩꯁꯨ ꯄꯤꯗ꯭ꯔꯦ ꯑꯗꯨꯗꯤ ꯌꯦꯡꯕ ꯄꯝꯗꯁꯦ
ꯑꯌꯨꯛ ꯄꯨꯡ ꯑꯃꯥ ꯃꯈꯥꯏꯗ ꯆꯞ ꯆꯥꯅ ꯍꯧꯒꯠꯂꯦꯅꯦ
ꯍꯨꯝ
ꯥꯃꯪ ꯃꯪꯗꯒꯤ ꯌꯦꯡ ꯕꯣꯜ ꯌꯦꯅꯤꯡꯕꯤ ꯃꯥꯡꯗ ꯍꯧꯒꯠꯄ꯭ꯔꯥ ꯑꯗꯨꯉꯩ ꯑꯁꯤ ꯃꯇꯝꯗ ꯆꯞ ꯆꯥꯔꯦꯅꯦ ꯌꯦꯡꯊꯣꯛꯈ꯭ꯔꯦ
ꯑꯧ ꯐꯖꯕ꯭ꯔꯣ ꯉꯁꯤꯒꯤ
ꯑꯁ ꯐꯖꯩ ꯑꯌꯨꯛꯎꯁꯨ ꯐꯖꯩ ꯍꯥꯏꯅꯦ ꯑꯌꯨꯕꯨꯇꯤ ꯑꯩ ꯌꯦꯡꯕ ꯍꯧ ꯌꯦꯡꯉꯝꯗ꯭ꯔꯦ ꯑꯌꯨꯛꯇꯣ ꯅꯣꯏꯒꯤ ꯄꯨꯡ ꯃꯪꯉꯥꯒꯤꯀꯣ
ꯑꯣ ꯑꯗꯨꯗꯨꯁꯨ ꯂꯩꯔꯤꯕꯣ
ꯑꯝ ꯑꯝ ꯑꯗꯨꯗꯤ ꯑꯇꯣꯞꯄ ꯀꯟꯇ꯭ꯔꯤꯅꯦ ꯑꯗꯨꯒ ꯄꯨꯡ ꯑꯍꯨꯝ ꯑꯃ ꯃꯈꯥꯏꯕꯨꯗꯤ ꯌꯦꯡꯉꯦ ꯑꯗꯨꯒ ꯑꯃꯨꯒ ꯄꯨꯡ ꯃꯔꯤ ꯐꯥꯎ ꯃꯤꯀꯞ ꯊꯣꯛꯏꯕ
ꯑꯣ
ꯑꯗꯨꯑꯣꯏꯗꯤ ꯇꯨꯝꯃ ꯀꯥꯟꯗ ꯍꯧꯒꯠꯄ ꯉꯝꯗ꯭ꯔꯦ ꯎꯄꯥꯏ ꯂꯩꯇ꯭ꯔꯦ
ꯎꯝ
ꯑꯗꯨꯅꯦ ꯀꯅꯥꯅ ꯀꯥꯗꯧ ꯃꯥꯟꯒꯦ ꯅꯪꯒꯤꯗꯃꯛꯇꯤ
ꯈꯪꯗ꯭ꯔꯦ ꯀꯅꯥꯅ ꯀꯥꯒꯦꯅ ꯑꯁ ꯑꯐꯥ ꯀꯅꯥꯒꯤ ꯑꯀꯟꯕ ꯉꯥꯛꯇꯅꯤꯅꯦ
ꯍꯣꯏ ꯑꯁ ꯄꯥꯝꯃꯨꯏꯑꯦ ꯑ ꯑꯀꯟꯕ ꯍꯩꯕꯁꯤꯡꯗꯣ ꯊꯣꯛꯈ꯭ꯔꯦꯕ ꯑꯗꯨꯒꯤ
ꯎꯝ
ꯄꯝꯃꯨꯕꯗꯣ ꯑꯗꯨ ꯑꯣꯏꯔꯁꯨ ꯎꯝ
ꯑꯗꯨꯝ ꯑꯗꯨꯝ ꯃꯣꯏꯒꯤ ꯗꯥꯎꯗꯣ ꯌꯦꯡꯉꯒ ꯅꯪꯒꯤ ꯂꯛꯁꯨ ꯐꯦꯕ꯭ꯔ ꯇꯧꯑꯣꯀꯣ ꯀꯟꯕꯉꯥꯛ ꯀꯟꯕꯉꯥꯛ ꯇꯅꯤꯅ ꯍꯩꯕ ꯉꯥꯛꯇꯅꯤ ꯑꯗꯨꯒꯤꯗꯤ ꯍꯩꯕꯒ ꯗꯥꯎ ꯌꯥꯕꯗꯣ ꯗꯥꯎ ꯐꯥꯕꯗꯣ ꯊꯨꯅ
ꯍꯣꯏ
ꯎꯝ ꯗꯧ ꯐꯥꯠꯄꯒꯤ ꯎꯄꯥꯏ ꯂꯩꯇ꯭ꯔꯦ ꯄꯥꯝꯕꯨꯗꯤ ꯄꯥꯝꯃꯨꯏꯑꯦ ꯎꯄꯥꯏ ꯂꯩꯇꯦꯅꯦ ꯎꯝ
ꯖꯄꯥꯟ ꯁꯤꯈꯤꯕꯃꯛꯇꯤ ꯌꯥꯝ ꯅꯨꯡꯉꯥꯏꯇ꯭ꯔꯦꯉꯣ
ꯅꯪꯗꯤ ꯀꯅꯔ ꯁꯄ꯭ꯔꯣꯠ ꯇꯧꯕ
ꯑꯩ ꯑ꯭ꯔꯖꯦꯟꯇꯤꯅꯥꯒ ꯅꯣꯔꯋꯦ
ꯑꯦ ꯑꯗꯨꯗꯤ ꯑꯅꯤꯃꯛ ꯀꯜꯂꯤꯅꯦ
ꯎꯝ ꯑꯅꯤꯃꯛ ꯀꯜꯂꯦ
ꯗꯦ ꯑꯅꯤꯃꯛ ꯂꯥꯁꯇ ꯀꯥꯔꯗꯤ ꯀꯃꯥꯏꯅ ꯇꯧꯔꯅꯤ ꯑꯗꯨꯗꯤ
ꯑꯗꯨꯗꯤ ꯅꯣꯔꯋꯦꯗ ꯁꯞꯄꯣꯔꯠ ꯇꯧꯔꯅꯤ ꯑ꯭ꯔꯖꯦꯟꯇꯤꯅꯥꯗꯤ ꯅꯍꯥꯟ ꯂꯧꯔꯦꯗꯅ
ꯍꯣꯏ ꯃꯣꯏꯗꯤ ꯑꯩꯗꯤ ꯌꯥꯔꯦ ꯍꯥꯏꯕꯅꯦ ꯃꯣꯏꯗꯤ ꯀꯥꯗ꯭ꯔꯦ ꯑꯗꯨꯕꯨ ꯑꯗꯨꯝ ꯀꯜꯂꯒ ꯂꯩꯔꯦ
ꯑꯝ
ꯌꯥꯝ ꯇꯜꯂꯦ
ꯅꯣꯏꯁꯨ ꯃꯔꯤ ꯃꯔꯛ ꯃꯔꯤ ꯃꯉꯥ ꯈꯛꯇꯅꯦ ꯃꯣꯏꯅ ꯆꯪ ꯉꯛꯄꯗꯣ ꯅꯣꯏꯒꯤ ꯃꯣꯏꯁꯨ ꯀ꯭ꯋꯥꯂꯤꯐꯥꯏ ꯇꯧꯗꯕ ꯑꯗꯨꯒ ꯁꯤꯕꯀꯣ ꯃꯔꯤꯈꯛꯇ ꯑꯣꯏꯔꯝꯒꯅꯤ ꯁꯅꯥꯕꯨꯗ ꯋ꯭ꯔꯜ ꯀꯞꯇꯣ ꯑꯝ ꯅꯥꯏꯟꯇꯤꯟ ꯊ꯭ꯔꯠ ꯑꯩ ꯗꯒꯤ ꯍꯧꯔꯛꯄ
ꯃꯥꯅꯦ ꯃꯅꯦ ꯑꯗꯨꯗꯨ ꯑꯗꯨ ꯑꯣꯏꯔꯁꯨ ꯃꯣꯏꯗꯤ ꯀꯥꯞ ꯌꯥꯝ ꯂꯧꯈ꯭ꯔꯦꯅ ꯑꯗꯨꯒꯤ ꯃꯣꯏꯗꯤ ꯍꯟꯗꯛꯀꯤꯗꯤ ꯂꯧꯗ꯭ꯔꯁꯨ ꯌꯥꯔꯦ ꯍꯥꯏꯕꯅꯤꯗ꯫
ꯑ ꯍꯂꯛꯗꯤ ꯂꯣꯛꯇꯔꯁꯨ ꯌꯥꯔꯦ ꯑꯣꯞꯄꯅ__ ꯑ ꯍ ꯂꯧꯗꯕꯅꯁꯤꯡꯅ ꯑꯃꯨꯛꯀ ꯍꯥꯏꯗꯗꯤ ꯑꯃꯨꯛꯀ ꯂꯧꯒꯅꯤꯅꯦ ꯗꯥꯎ ꯐꯥꯔꯗꯤꯀꯣ ꯗꯥꯎꯗꯤ ꯃꯣꯏꯁꯦ ꯀꯟꯕꯅꯤꯅ
ꯑꯗꯨ ꯑꯣꯏꯔꯁꯨ ꯃꯣꯏꯕꯨ ꯑꯝꯇ ꯁꯞꯄꯣꯔꯠ ꯇꯧꯗꯦ ꯅꯪꯅ ꯁꯞꯄꯣꯔꯠ ꯇꯧꯕꯁꯤꯡꯗ
ꯑꯥꯔꯖꯦꯟꯇꯤꯅꯥꯒ ꯑꯥꯔꯖꯦꯟꯇꯤꯅꯥꯒ ꯅꯣꯔꯋꯦ ꯀꯥꯗꯗꯤ ꯅꯣꯔꯋꯦꯐꯥꯎ ꯁꯞꯄꯣꯔꯠ ꯇꯧꯔꯅꯤ꯫
ꯎꯝ ꯑꯩ ꯑꯔꯖꯦꯟꯇꯤꯅꯥ ꯀꯃꯟꯈꯔꯦ꯫
ꯎꯝ ꯈꯪꯗ꯭ꯔꯦꯅꯦ ꯀꯃꯥꯏꯅ ꯇꯧꯕ꯭ꯔꯥ ꯀꯩꯅꯣꯒꯤ ꯁꯇꯔꯗꯦꯗ ꯏꯪꯂꯦꯟꯒ__ ꯅꯣꯔꯋꯩ ꯁꯅꯥꯒꯗꯕꯅꯤ꯫
ꯑꯥ
ꯏꯪꯂꯦꯟꯁꯨ ꯌꯥꯝ ꯐꯕ ꯇꯤꯝꯅꯤꯕ꯫
ꯑꯥ
ꯆꯠ ꯃꯅꯥꯏꯗ ꯕ꯭ꯔꯥꯖꯤꯜꯁꯨ ꯌꯥꯝ ꯐꯕ ꯇꯤꯝꯅꯤ꯫
ꯍꯣꯏ ꯍꯣ ꯌꯥꯝ ꯄꯥꯝꯃꯨꯑꯦ ꯑꯩꯗꯤ ꯉꯁꯤꯗꯤ ꯌꯥꯝ ꯄꯥꯝꯃꯨꯅꯦ
ꯎꯝ
ꯑꯩꯈꯣꯏꯒꯤ ꯀꯩꯅꯣ ꯅꯤꯃꯔꯗ ꯌꯥꯝꯅ ꯄꯥꯝꯃꯦ꯫
ꯅꯦꯃꯔꯗꯣ ꯃꯥꯅ__ ꯋꯥꯔꯜ ꯀꯞꯇꯒꯤ ꯀꯩꯅꯣꯒꯤ ꯏꯟꯇꯔꯅꯦꯁꯅꯦꯜ ꯒꯦꯝꯗꯒꯤ__ ꯀꯩꯅꯣꯒꯤ ꯔꯤꯇꯥꯌꯔ ꯇꯧꯈ꯭ꯔꯅꯤꯅ ꯉꯁꯤ ꯂꯧꯊꯣꯛꯈ꯭ꯔꯦ꯫
ꯑꯣ ꯉꯁꯤꯔꯣ
ꯎꯝ
ꯀꯩꯒꯤ
ꯃꯥ ꯆꯍꯤꯁꯨ ꯌꯥꯝ ꯌꯥꯝ ꯏꯕꯗꯤ ꯌꯥꯝꯈ꯭ꯔꯦꯗꯅ꯫
ꯑꯦ ꯆꯍꯤ ꯌꯥꯝꯈ꯭ꯔꯕꯣ ꯑꯉꯥꯡ ꯑꯣꯏꯔꯤꯅ ꯃꯥꯗꯤ꯫
ꯆꯍꯤ ꯀꯨꯟꯊ꯭ꯔꯥ ꯃꯔꯤ꯫
ꯍꯨꯟꯗ꯭ꯔꯥ ꯑꯉꯥꯡ ꯑꯣꯏꯔꯤꯅ ꯍꯧꯃꯤ ꯁꯤꯒꯅꯦꯜꯒ ꯍꯥꯏꯔꯗꯤ
ꯑꯥ ꯃꯥꯁꯦ ꯈꯔ ꯁꯣꯛꯄꯤꯤ ꯁꯣꯛꯒꯟꯕꯀꯣ ꯃꯥꯒꯤ ꯍꯛꯆꯥꯡ ꯅꯨꯡꯉꯥꯏꯇꯕ ꯃꯥꯜꯂꯦ ꯃꯥ ꯌꯥꯝ ꯁꯣꯛꯏꯗꯅ ꯋꯥꯔꯜ ꯀꯞ ꯁꯥꯟꯅꯕ ꯃꯇꯝꯗ꯫
ꯍꯣꯏ ꯃꯣꯏ ꯃꯣꯏꯒꯤ ꯀꯟꯇ꯭ꯔꯤꯁꯦ ꯀꯩꯅꯣ ꯉꯝꯗꯤ ꯉꯝꯈ꯭ꯔꯕ꯭ꯔꯣ ꯃꯔꯔꯛ ꯀꯨꯝꯕꯗꯤ
ꯑ ꯏꯁꯁ ꯃꯣꯏꯅ ꯍꯦꯟꯅ ꯉꯝꯃꯤꯅꯦ ꯃꯉꯥꯔꯛꯅꯤꯅꯦ ꯃꯣꯏꯅ ꯉꯝꯕꯗꯣ
ꯑꯁ ꯑꯗꯨꯗꯤ ꯌꯥꯝ ꯀꯩꯅꯣ ꯇꯧꯅꯤꯡꯉꯥꯏ ꯂꯩꯇ꯭ꯔꯦ ꯅꯨꯡꯉꯥꯏꯇꯅꯤꯡꯉꯥꯏ ꯂꯩꯇ꯭ꯔꯦꯗ
ꯎꯝ
ꯃꯤ ꯇꯣ ꯑꯩꯈꯣꯏꯒꯤꯁꯨ ꯆꯥꯟꯁ ꯄꯤꯕꯗꯨꯅ ꯐꯔꯦꯅ
ꯎꯝ ꯁꯤ ꯄ꯭ꯔꯤꯊꯤꯕꯤꯗꯗꯤ ꯋꯥꯔꯜ ꯀꯞ ꯍꯦꯛ ꯊꯣꯛꯔꯛꯄ ꯃꯇꯝꯗꯗꯤ__ ꯕ꯭ꯔꯥꯖꯤꯜꯅꯅꯤꯕ ꯈ꯭ꯋꯥꯍꯏꯗꯒꯤ ꯀꯩꯅꯣꯒꯤ ꯅꯣꯡꯁꯦ ꯕ꯭ꯔꯥꯖꯤꯜ ꯐ꯭ꯔꯥꯟꯁ ꯖꯔꯃꯅꯤ ꯑꯥꯔꯖꯦꯟꯇꯤꯅꯥ ꯑꯗꯨꯒ
ꯍꯣꯏ
ꯏꯁꯄꯦꯟꯁꯨ ꯑꯅꯤ ꯂꯛꯅ ꯉꯝꯃꯅꯤ ꯕ꯭ꯔꯥꯖꯤꯜꯗꯤ ꯈꯋꯥꯏꯗꯒꯤ ꯑꯥ__